ꯍꯜꯂꯣ
ꯍꯥꯎ ꯇꯥꯔꯕꯣ
ꯇꯥꯏ
ꯎꯝ ꯅꯪ ꯑꯍꯥꯟꯕꯩ ꯋꯥꯍꯩꯗꯣ ꯍ ꯉꯥꯢꯈꯣ ꯅꯪ ꯑꯍꯥꯟꯕꯩ ꯋꯥꯍꯩꯗꯣ ꯍꯥꯢꯕ ꯌꯥꯗꯕꯅꯦ꯫
ꯉꯥꯡꯉꯤꯗꯣ ꯄꯤꯛꯅ ꯇꯥꯢ
ꯑꯩꯅ ꯅꯠꯇꯦ ꯅꯪ ꯅꯦꯋꯥꯛꯅꯅꯦ꯫
ꯈꯤꯇꯪ ꯍꯧꯖꯤꯛ ꯈꯔ ꯀꯜꯂꯝꯃꯦ ꯈ ꯅꯛꯁꯜꯂꯒ ꯉꯥꯡꯉꯣ꯫
ꯏꯁ ꯌꯥꯝ ꯅꯛꯅꯅꯦ ꯑꯩꯅ ꯄꯥꯏꯔꯤꯖꯦ꯫
ꯑꯣ ꯌꯥꯌꯦ ꯌꯥꯔꯦ ꯑꯗꯨ ꯌꯥꯔꯦ ꯑꯗꯨ ꯆꯥꯡꯗꯣ ꯀꯩꯖꯥꯡ ꯆꯥꯔꯒꯦ꯫
ꯆꯥꯛ ꯆꯥꯗ꯭ꯔꯤ꯫
ꯀꯔꯤꯕꯥ
ꯆꯥꯗ꯭ꯔꯤꯌꯦ꯫
ꯑꯣ ꯕꯣꯟ ꯌꯦꯡꯗꯕ꯭ꯔꯣ꯫
ꯌꯦꯡꯗꯦ
ꯅꯪ ꯑꯥꯔꯖꯦꯟꯇꯤꯅꯥ ꯑ ꯅꯪ ꯅꯦꯃꯥꯅꯤ ꯑꯥꯔꯖꯦꯟꯇꯤꯅꯥꯒꯤ ꯏꯖꯤꯞꯅ ꯒꯣꯜ ꯑꯃ ꯆꯟꯒ꯭ꯔꯦ
ꯍꯧꯖꯤꯛ ꯑꯥꯔꯖꯦꯟꯇꯤꯅꯥꯅ ꯑꯃꯨꯛ ꯆꯟꯒ꯭ꯔꯦ ꯄꯦꯅꯥꯜꯇꯤꯗ
ꯑꯃꯨꯛ ꯆꯟꯒ꯭ꯔꯕ ꯑꯗꯨꯗꯤ ꯈꯪꯗ꯭ꯔꯦ ꯀꯅꯥꯅ ꯀꯥꯎꯋꯤꯅꯣ
ꯑꯁ ꯈꯪꯗꯦ ꯑꯩꯁꯨ ꯃꯤ ꯂꯥꯎꯅꯕ ꯇꯥꯕꯩ
ꯏꯁ ꯂꯣꯏꯔꯦꯍꯦ
ꯆꯟ-ꯆꯟꯗꯤ ꯆꯜꯂꯝꯗꯧ ꯃꯥꯜꯂꯦ ꯋꯥꯆꯞ ꯅꯣꯇꯤꯐꯤꯀꯦꯁꯟ ꯌꯥꯝ ꯂꯩ
ꯑꯗꯨꯅꯦ ꯆꯠꯂꯝꯒꯅꯤ ꯑꯩꯖꯨ ꯃꯀꯣꯟ ꯇꯥꯏꯌꯦ
ꯀꯩꯗꯧꯔꯤꯅꯣ
ꯀꯩꯖꯨ ꯇꯧꯗꯦꯗ ꯁꯨꯝ ꯂꯩ
ꯎꯝ
ꯅꯪꯗꯤ
ꯑ ꯉꯥꯢꯈꯣ ꯑꯩ ꯍꯥꯏꯄꯦꯠ ꯀꯩꯅꯣ ꯇꯧꯒꯦ
ꯀꯔꯤ
ꯆꯟꯗꯦ
ꯆꯟꯗꯕ꯭ꯔꯣ
ꯇꯥꯕ꯭ꯔꯣ ꯆꯟꯗꯤ ꯆꯟꯗꯤ ꯑ ꯅꯪ ꯉꯁꯥꯏ ꯀꯩ ꯁꯤꯜꯂꯨꯅꯣ
ꯅꯣꯠꯁ ꯅꯪ ꯀ꯭ꯂꯥꯁ ꯆꯠꯄ꯭ꯔꯣ ꯁꯟꯖꯣꯏꯒꯤ
ꯁꯟꯖꯣꯏꯒꯤꯌꯥ
ꯑꯥ
ꯂꯣꯏ ꯁꯨꯅꯕ ꯂꯩꯕ꯭ꯔꯣ
ꯂꯩ
ꯑꯁ ꯑꯩ ꯑꯕ ꯂꯩꯇꯦ ꯑꯍ ꯀ꯭ꯂꯥꯁ ꯑꯍꯐꯥꯎ ꯌꯥꯎꯗ꯭ꯔꯦ
ꯐꯣꯇꯣ ꯊꯥꯕꯤꯔꯛꯀꯦ ꯉꯁꯤꯗꯤ ꯉꯝꯃꯔꯣꯏ ꯍꯌꯦꯡ ꯊꯥꯔꯛꯀꯦ ꯎꯝ
ꯍ ꯍꯣꯏ ꯌꯥꯏ
ꯑꯦꯂꯦꯛꯁ ꯀꯩꯅꯣ ꯆꯠꯂꯤꯗꯨꯗꯤ ꯀ꯭ꯂꯥꯁ ꯆꯠꯂꯤꯗꯨꯗꯤ ꯃꯥ
ꯏ ꯂꯩ ꯌꯦꯦꯟꯗꯔꯣ
ꯑꯥ
ꯁꯤꯟꯗꯨꯗꯤ ꯁꯤꯜꯂꯝꯒꯅꯤ ꯑꯗꯣ ꯑꯩ ꯍꯪꯗꯕ
ꯑꯣ ꯅꯪ ꯑꯦ ꯁꯤ ꯁꯦꯛꯁꯟ ꯀꯌꯥ ꯇꯥꯒꯦ
ꯑꯥꯕꯤ ꯅꯗꯦ
ꯑꯩꯁꯨꯕꯇꯥꯏ ꯅꯨ ꯊꯧꯗꯕꯀꯣ
ꯕꯤ ꯇ
ꯑꯥꯎ
ꯑꯣ ꯃꯥ ꯎꯝ ꯔꯣ ꯅꯝꯕꯔ ꯀꯌꯥ ꯑꯣꯏ ꯅꯪꯒꯤ
ꯁꯤꯛꯁ ꯍꯟꯗ꯭ꯔꯦꯠ
ꯀ ꯁꯤꯛꯁ ꯍꯟꯗ꯭ꯔꯦ
ꯑꯥꯎ
ꯑꯦ ꯑꯩꯗꯤ ꯐꯣꯔ ꯅꯥꯏꯟꯇꯤ ꯅꯥꯏꯟ ꯑꯦꯗꯃꯤꯁꯟꯁꯨ ꯂꯥꯁ ꯗꯦ ꯅꯨꯃꯤꯠꯇ ꯇꯧꯕꯅꯦꯕ ꯗꯦꯠ ꯇ꯭ꯋꯦꯟꯇꯤ ꯅꯥꯏꯟꯗ ꯊꯥꯔꯇꯤ ꯇ꯭ꯋꯦꯟꯇꯤ ꯅꯥꯏꯗ ꯊꯥꯔꯇꯤ ꯤꯔꯣ
ꯃ ꯑꯩꯁ ꯃꯇꯝ ꯍꯥꯞꯄ ꯀꯥꯟꯗ ꯇꯧꯋꯦ ꯃꯇꯝ ꯑꯦꯛꯁꯇ꯭ꯔꯥ ꯍꯥꯞꯇ꯭ꯔꯣ ꯑꯥ ꯑꯗꯨ ꯇꯧꯋ‌ꯦ
ꯊꯥꯔꯇꯤꯐꯧꯂ ꯃꯇꯝ ꯑꯃ ꯄꯤꯈꯤꯗꯅ
ꯑꯥ
ꯑꯗꯨꯒꯤꯗꯨꯗ ꯗꯦꯠ ꯑꯗꯨꯒꯤꯗꯨ ꯇꯧꯕꯅꯦ ꯗꯦꯠ ꯇ꯭ꯋꯦꯟꯇꯤ ꯅꯥꯏꯟꯗꯨ ꯑꯣꯏꯔ ꯃꯥꯜꯂꯦ ꯑꯩꯈꯣꯏꯒꯤ ꯀꯩꯅꯣ ꯑꯦꯛꯖꯥꯝ ꯁꯦꯟꯇꯔ ꯇꯥꯕ ꯅꯨꯃꯤꯠ ꯑꯃ ꯌꯥꯎꯈꯤꯕꯗꯣ ꯑꯗꯨ ꯅꯨꯃꯤꯠꯇ ꯑ ꯑꯩꯖꯨ ꯅꯨꯃꯤꯠꯇ ꯇꯧꯋ‌ꯦ
ꯑꯌꯨꯛ ꯉꯟꯇꯥꯥꯟꯅ ꯇꯧꯊꯣꯛꯈ꯭ꯔꯦ ꯑꯗꯣ ꯑꯩꯒꯤ ꯔꯣꯜ ꯅꯝꯕꯔꯗꯣ ꯃꯣꯏꯅ ꯔꯤꯁꯤꯞꯇꯣ ꯑꯃꯇ ꯉꯥꯏꯔꯦꯅ ꯍꯥꯞꯆꯤꯟꯈ꯭ꯔꯦ ꯑꯗꯨꯗ
ꯑꯥ ꯀꯩꯅꯣ ꯇꯧꯕꯩ ꯑꯣꯏꯔꯝꯒꯅꯤꯌ‌ꯦ ꯅꯪꯒꯤꯗꯣ ꯍꯥꯏꯗꯤ ꯎꯝ ꯅꯪꯒꯤ ꯚꯤꯍꯤ ꯑ‌ꯦꯁ ꯁꯤꯒꯤ ꯃꯇꯨꯡ ꯏꯟꯅ ꯄꯤꯕꯅꯦꯕ
ꯚꯤ ꯑꯦꯁ ꯁꯤꯒꯤ ꯃꯇꯨꯡ ꯏꯟꯅ ꯅꯠꯇꯦ ꯑꯩꯒꯤꯗꯣ ꯔꯤꯁꯤꯞꯇꯣ ꯑꯃꯇ ꯉꯥꯏꯔꯝꯕ ꯈ꯭ꯋꯥꯏ ꯂꯥꯁ ꯄꯦꯖꯇ ꯑꯗꯨ ꯏꯇꯣꯝꯗ ꯑꯣꯏꯕꯗꯨꯗ ꯑꯗꯨꯗ ꯍꯥꯞꯆꯤꯟꯈꯤꯕ
ꯑꫭ ꯑꯩꯒꯤꯅ ꯚ ꯑꯩꯗꯤ ꯚꯤꯍꯤ ꯑ‌ꯦꯁ ꯁꯤꯒꯤ ꯃꯇꯨꯡꯏꯟꯅ ꯄꯤꯔꯛꯑ‌ꯦ
ꯑꯣ ꯅꯪ ꯚꯤ ꯑ‌ꯦꯁ ꯁꯤ ꯀꯩ ꯇꯥꯒ‌ꯦ
ꯃꯃꯥꯡꯗ ꯃ꯭ꯌꯨꯖꯤꯛ ꯇꯥꯏ ꯍꯟꯗꯛ ꯑꯦꯟ ꯁꯤ ꯁꯤ ꯇꯥꯕꯅꯦꯕ
ꯑꯣ
ꯑꯗꯨꯒꯤ ꯆꯥꯛ ꯆꯥꯗ꯭ꯔꯤ ꯍꯥꯏꯔꯣ ꯅꯪ
ꯆꯥꯗꯔꯤ
ꯀꯩ ꯊꯣꯡꯗ꯭ꯔꯤꯕꯣ
ꯊꯣꯡꯉ‌ꯦ
ꯑꯣ ꯀꯩ ꯑ ꯥꯁꯦꯕꫭꯠ ꯅꯪ ꯀꯩ ꯏꯟꯖꯥꯡ ꯊꯣꯡꯉꯒꯦ
ꯃꯥꯏꯔꯦꯟ
ꯍꯥ
ꯃꯥꯏꯔꯦꯟ
ꯑꯁ ꯈꯨꯋꯥꯏ ꯆꯅꯤꯡꯗꯕ ꯏꯟꯖꯥꯡ
ꯅꯪꯒꯤ ꯁꯦꯕꯣꯠꯇꯨꯅ ꯆꯥꯅꯤꯡꯒꯤꯗ꯭ꯔꯦ
ꯑꯩꯖꯨ ꯆꯥꯅꯤꯡꯗꯦ ꯁꯦꯕꯣꯠ ꯃꯥꯏꯔꯦꯟ ꯍꯪꯒꯥꯝꯃꯕ ꯈ꯭ꯋꯥꯏ ꯍꯩꯅꯗꯕ ꯑꯩꯅ ꯍꯥꯏꯅꯔꯤꯁꯦ ꯀꯩꯅꯣꯅꯦ ꯎꯝ ꯁꯥꯎꯒ꯭ꯔꯦ
ꯑꯪ ꯁꯥꯎꯒ꯭ꯔꯤ ꯍꯥꯏꯁꯤꯅꯤ
ꯑꯗꯣ ꯅꯣꯏꯃ ꯍꯥꯏꯏꯗꯤ ꯍꯧꯖꯤꯛ ꯀꯩꯅꯣ ꯑꯥꯗ ꯑꯗꯨꯝ ꯂꯩꯕ꯭ꯔꯥ ꯅꯠꯇ꯭ꯔꯒꯅ ꯑꯇꯣꯞꯄ ꯃꯐꯝꯗ ꯂꯩꯕ꯭ꯔꯥ
ꯂꯩ ꯑꯗꯨꯝ ꯌꯨꯝꯗ
ꯍꯥꯟꯅ ꯀꯥꯏꯗ ꯂꯩꯔꯝꯒꯦ ꯑꯍꯥꯟꯕꯗꯗꯤ ꯆꯪ ꯌꯥꯗ꯭ꯔꯤꯉꯩꯗ
ꯃꯤꯅꯦ ꯍꯣꯏꯗ ꯅꯝꯕꯣꯜꯗ
ꯑꯣ ꯑꯩꯁꯨ ꯍꯟꯗꯣ ꯑꯩ ꯆꯠꯇ ꯀꯨꯏꯔꯦ ꯏꯔꯥꯡ ꯍꯧꯈꯤꯕꯗ ꯁꯨꯒꯅꯨꯒꯤ
ꯎꯝ
ꯑꯗꯩ ꯆꯠꯇꯥꯕ ꯀꯨꯏꯔꯕꯅꯦ ꯑꯝꯇꯪ ꯆꯠꯅꯤꯡꯉꯤꯅ‌ꯦ
ꯏꯁ ꯀꯩꯗꯧꯔꯨꯗꫭꯏꯕ
ꯆꯍꯤ ꯑꯍꯨꯝ ꯍꯦꯜꯂꯦꯅ ꯆꯠꯇꯕ ꯁꯨꯝ ꯆꯠ ꯁꯨꯝ ꯆꯠꯅꯤꯡꯉꯤꯅꯦ ꯎꯝ ꯅꯪ ꯈꯪꯉꯤꯏꯕ
ꯅꯠꯇꯦ ꯇꯥꯕ꯭ꯔꯥ ꯍꯪꯕꯅꯦ
ꯈꯔ ꯌꯥꯝ ꯀꯥꯟꯅꯕꯨꯗꯤ ꯇꯥꯗꯦ ꯑꯗꯨꯝ ꯈꯔ ꯈꯔꯗꯤ ꯇꯥꯏ ꯃꯆꯤ ꯃꯆꯤ ꯄꯨꯂꯞ ꯑꯣꯏꯅ ꯆꯠꯂꯨꯕ ꯑꯣꯏꯅ ꯇꯥꯗꯦꯕꯀꯣ
ꯏꯁ ꯆꯥꯛꯂꯨꯞ
ꯑꯥ
ꯅꯪ ꯍꯥꯏꯗꯨꯕꯨꯕ
ꯑꯩꯩꯅ ꯍꯥꯏꯗꯤ ꯃꯆꯤ ꯃꯆꯤ ꯇꯥꯏ ꯍꯥꯏꯕ ꯍꯥꯏꯗꯤ ꯑꯥ ꯋꯥꯔꯤꯅꯤ ꯅꯪꯒ ꯑꯩꯒꯁꯤ ꯏꯆꯤꯜ ꯏꯅꯥꯎꯅꯤ ꯈꯜꯂꯁꯦ ꯅꯪꯕꯥꯅꯤ ꯅ ꯑꯍꯜ ꯏꯕꯥꯅꯤꯅ ꯑꯍꯟ ꯁꯥꯎꯔꯒ ꯃꯣꯏꯒꯤ ꯃꯆꯥ ꯃꯁꯨꯒꯤ ꯀꯣꯂꯨꯞ ꯀꯣꯂꯨꯞ ꯂꯩꯕꯗꯣ ꯑꯗꯨꯃꯥꯏꯅ ꯑꯣꯏꯅ ꯂꯩꯔꯦ ꯍꯥꯏꯗꯤ ꯗꯥꯏꯔꯦꯛ ꯑꯣꯏꯅ ꯄꯥꯛ ꯁꯟꯅ ꯆꯥꯎꯅ ꯇꯥꯕꯗꯨꯗꯒꯤ ꯆꯥꯗꯦꯕ
ꯑꯣ
ꯄꯨꯔꯥ ꯊꯪꯅ ꯌꯨꯝ
ꯆꯅꯤ ꯆꯍꯨꯝ ꯍꯥꯏꯗꯤ ꯏꯁꯇꯦꯠꯇ ꯑꯣꯏꯅ ꯁꯥꯒꯩ ꯃꯥꯅ ꯉꯥꯛ ꯇꯥꯕ ꯂꯩꯗꯅ
ꯎꯝ
ꯑꯗꯨꯃꯥꯏꯅ ꯇꯥꯗꯦꯕ
ꯅꯣꯏ ꯁꯥꯥꯏꯒ ꯋꯔꯤ ꯁꯅꯥꯗ꯭ꯔꯣ
ꯇꯥꯗ꯭ꯔꫭ
ꯇꯥꯏ
ꯎꯝ ꯎꯝ ꯎꯝ
ꯅꯣꯏ ꯁꯥꯏ ꯋꯥꯔꯤ ꯁꯥꯟꯅꯗꯕ꯭ꯔꯥ ꯍꯥꯏꯕ
ꯆꯥꯛ ꯆꯥꯗꯕꯤ ꯇꯨꯝꯃꯗꯣꯏꯔꯣ ꯅꯪꯒꯤꯁꯦ
ꯑꯆꯥ ꯇꯨꯝꯃꫭꯏꯗꯥ
ꯎꯝ ꯍꯜꯂꫭ
ꯑꯥꯑ ꯅꯪ ꯇꯥꯗ꯭ꯔꯕꯣ
ꯍꯜꯂꫭ ꯍꯜꯂꯣ ꯍꯜꯂꯣ ꯉꯥꯎꯔꯕ ꯑꯉꯥꯡꯅꯦꯗ
ꯍꯜꯂꯣ
ꯑ ꯍꯥꯎ
ꯏꯤ ꯇꯥꯗ꯭ꯕꫭ ꯅꫭꯏ
ꯇꯥꯏ ꯅꯪꯒꯤ ꯍꯣꯁꯇꯦꯜꯗꯣ ꯅꯣꯏ ꯑꯉꯥꯡ ꯂꯩꯗꯣ ꯍꯣꯁꯇꯦꯜ ꯍꯥꯏꯗꯥꯏꯅꯦ ꯔꯦꯜꯂꯥ
ꯑꯥ
ꯑꯣ ꯅꯥꯊꯟ ꯂꯩꯕ꯭ꯔꯥ ꯅꯃꯥꯟꯅꯕꯤꯒꯤ ꯃꯤ ꯑꯅꯤ ꯑꯍꯨꯝ ꯂꯩꯍꯟꯕ꯭ꯔꯥ
ꯑꯅꯤ ꯂꯩ
ꯎꯝ ꯑꯃꯅ ꯀꯩꯂꯥꯝꯗꯒꯤ ꯍꯦ ꯍꯪ ꯍꯪ ꯀꯩꯅꯣ ꯀꯔꯤ ꯑꯥ ꯑꯩꯈꯣꯏ ꯀꯣꯂꯦꯖ ꯇꯧꯃꯤꯟꯅꯕ ꯅꯃꯥꯟꯅꯕꯤꯔꯕ
ꯍꯣꯏ
ꯑꯣ ꯃꯥꯅꯦ ꯃꯥꯁꯨ ꯑꯩꯈꯣꯏ ꯑꯩꯈꯣꯏ ꯀꯣꯂꯦꯖ ꯇꯝꯕ꯭ꯔꯥ
ꯇꯝꯃꯦ
ꯑꫭ ꯃꯥꯅ ꯀꯩ ꯗꯤꯄꯥꯠꯃꯦꯟ
ꯄꯣꯜ ꯁꯥꯏꯟꯁ
ꯄꯣꯜ ꯁꯥꯏꯟꯁ
ꯑꯥ
ꯎꯝ ꯑꯩꯒꯤ ꯄꯣꯜ ꯁꯥꯏꯟꯁꯁꯤ ꯇꯨꯋꯦꯜꯞꯇ ꯃꯥꯜꯂꯤ ꯂꯧꯍꯧꯗ꯭ꯔꯤꯅ
ꯁ
ꯍꯥ
ꯇꯨꯌꯦꯜꯞꯇ ꯁꯥꯏꯟꯁ ꯂꯧꯔꯛꯑꯦꯕ
ꯑꯩꯗꯤ ꯑꯥꯔꯠꯁ ꯂꯧꯔꯛꯑꯦ
ꯀꯥꯏꯗ
ꯑꯥꯔꯠꯁꯅ ꯅꯨꯡꯉꯥꯏꯌꯦꯕ ꯑꯥꯔꯠꯁ ꯂꯧꯔꯛꯑꯦ
ꯎꯝ
ꯅꯪ ꯑꯍꯥꯟꯕ ꯑꯍꯥꯟꯕ ꯏꯔꯥꯡ ꯂꯥꯛꯄꯩꯒꯤ ꯑꯍꯥꯥꯟꯕ ꯅꯨꯃꯤꯠꯇꯣ
ꯑꯥ
ꯑꯗꯩ ꯑꯗꯨꯝ ꯅꯣꯏ ꯀꯩꯅꯣ ꯇꯧꯔꯛꯄ꯭ꯔꯣ ꯊꯣꯛꯂꯛꯑꯕ꯭ꯔꯥ ꯌꯨꯝꯗꯅꯤꯅ ꯌꯨꯝꯗꯒꯤ
ꯑꯩ ꯇꯦꯟ ꯂꯣꯏꯕꯒꯤꯗꯨꯗ ꯂꯥꯡꯖꯤꯡꯗ ꯂꯩ
ꯂꯥꯡꯖꯤꯡꯗ ꯀꯅꯥ ꯂꯩꯒꯦ
ꯂꯥꯡꯖꯤꯡꯗ ꯑꯩꯈꯣꯏ ꯅꯤꯅꯦ ꯂꯩꯕ
ꯎꯝ ꯍꯟꯗꯛ ꯇꯋꯥꯡ ꯆꯠꯄꯗꯣ ꯌꯥꯎꯕ꯭ꯔ ꯅꯪ
ꯌꯥꯎꯋꯦ
ꯅꯨꯡꯉꯥꯏꯕ꯭ꯔꯥ
ꯅꯨꯡꯉꯥꯏ
ꯎꯝ
ꯀꯣꯏꯕ ꯆꯠꯂ ꯅꯨꯡꯉꯥꯏꯕ꯭ꯔꯥꯏ ꯅ‌ꯦ ꯍꯨ-ꯍꯨ ꯋꯥꯔꯤ ꯂꯩꯇꯦ ꯇꯨꯝꯕ ꯆꯥꯕ ꯈꯪꯉꯛꯇꯦ
ꯑꯗꯨꯕꯨꯗꯤ ꯀꯥꯏ ꯈꯪꯗꯣꯏꯕ ꯁꯤꯗꯒꯤ ꯒꯨꯍꯥꯇꯤꯐꯧ ꯐ꯭ꯂꯥꯏꯠꯇ ꯆꯠꯂꯦ ꯑꯗꯒꯤꯗꯤ ꯒꯨꯍꯥꯇꯤꯗꯒꯤꯗꯤ ꯑꯃꯨꯛ ꯂꯥꯏꯟꯗ ꯆꯠꯂꯦ
ꯑꯥ
ꯑꯦ ꯂꯥꯏꯟꯗ ꯍꯥꯏꯁꯦ ꯁꯣꯢꯔꯦ ꯃꯈꯥꯗ
ꯇ꯭ꯔꯦꯚꯦꯂꯤꯡ ꯕꯁꯇ ꯆꯠꯂꯦ
ꯑꯣ ꯔꯤꯖꯥꯕ ꯑꯣꯏꯅ ꯇꯧꯔ ꯆꯠꯂꯦ
ꯑꯥꯎ
ꯎꯝ ꯑꯁ ꯃꯣꯏ ꯇꯋꯥꯡ ꯆꯠꯄꯩꯗꯣ ꯄꯩꯁꯥ ꯆꯥꯎꯃꯜꯂꯤ
ꯆꯥꯎꯃꯟꯕ꯭ꯔꯥ
ꯇꯥ ꯇ꯭ꯔꯥꯇ꯭ꯔꯦꯠ ꯅꯠꯇ꯭ꯔ‌ꯣ ꯃꯣꯏ ꯈꯥꯏꯒꯤꯕꯗꯣ
ꯑꯥꯎ
ꯆꯥꯎꯃꯜꯂꯦ ꯄꯨꯜꯂꯞꯅ ꯀꯌꯥꯃꯨꯛ ꯆꯪꯉꯤ ꯅꯪ ꯑꯗꯨ ꯆꯠꯄꯗ
ꯏꯁ ꯐꯅꯌꯥꯝꯗꯤ ꯆꯪꯉꯦ ꯆꯥꯕ ꯊꯛꯄ ꯂꯩꯕ ꯈꯣꯠꯄ ꯈꯪꯗꯦ-ꯈꯪꯗꯦ ꯑꯩꯈꯣꯏ ꯈꯪꯗꯦ ꯆꯥꯎꯔꯥꯛꯅꯒ ꯈꯪꯗ꯭ꯔꯦ
ꯐꯤꯐꯇꯤ ꯁꯤꯛꯁꯇꯤꯃꯨꯛ ꯆꯪꯕ‌ ꯍꯥꯏꯕ ꯆꯥꯡ ꯑꯃ ꯂꯩꯗꯅ
ꯏꯁ ꯕꯔꯥ ꯕꯔꯥ ꯀꯔꯤꯒꯤ ꯕꯔꯥꯅꯣ
ꯑꯩꯅ ꯍꯥꯏꯗꯤ ꯚꯔꯥ ꯍꯥꯏꯗꯤ ꯀꯟꯇ꯭ꯔꯤꯕ꯭ꯤꯌꯨꯁꯟ ꯇꯧꯕꯗꯣ
ꯑꯗꯨ ꯕꯔꯥꯗꯨꯗꯤ ꯄꯨꯂꯞ ꯑꯗꯨꯗ ꯂꯩꯒ꯭ꯔꯦ
ꯑꯩꯅ ꯍꯥꯏꯗꯤ ꯑꯗꯨꯒ ꯄꯥꯔꯒ ꯅꯪꯅ ꯑꯥꯗꯒ ꯂꯩꯕꯗ ꯁꯤꯖꯤꯟꯅꯒꯤꯕꯗꯨꯒ ꯄꯥꯔꯒ ꯄꯨꯂꯞꯅ ꯀꯌꯥꯃꯨꯛ ꯆꯪꯒꯦ ꯍꯪꯕꯅ‌ꯦ
ꯈꯪꯗꯦꯗ ꯆꯥꯕ ꯊꯛꯄꯒꯤ ꯈꯔꯒ ꯑꯩꯈꯣꯏꯅ ꯄꯣꯠ ꯆꯩꯩ ꯂꯩꯕꯒꯨꯝꯕ
ꯅ‌ꯪ ꯈꯪꯗꯔꯦ ꯑꯝꯕꯧ ꯑꯗꯨꯗꯤ ꯎꯝ-ꯎꯝ
ꯈꯪꯗ꯭ꯔ‌ꯦ
ꯑꯩ ꯆꯠꯀꯦ ꯇꯧꯔꯝꯕꯅ‌ꯦ ꯇꯜꯂꯛꯑꯕ ꯄꯩꯁꯥ ꯄꯥꯝꯃꯨ ꯁꯜꯂꯛꯑꯕ
ꯑꯩꯅ ꯈꯜꯂꯤꯖ‌ꯦ ꯑꯥꯗ ꯆꯠꯄ-ꯈꯣꯠꯄ ꯕꯔꯥ ꯁꯤꯗꯩ ꯆꯠꯄꯅꯤꯅ ꯑꯗꯒꯤ ꯄꯣꯠꯆꯩꯩ ꯑꯎ-ꯑꯎꯕ ꯈꯔ ꯑꯗꯨꯝ ꯄꯥꯝꯃꯛꯀꯅꯤ ꯑꯗꯨꯒ ꯀꯩꯀꯥꯒ ꯄꯨꯜꯂꯞꯅ ꯊꯔꯥ ꯅꯤꯝꯐꯨꯃꯨꯛ ꯄꯥꯏꯗꯗꯤ ꯌꯥꯔꯦꯏ ꯈꯔ ꯄꯤꯛꯄꯗ
ꯋꯥꯔꯤꯖꯤ ꯑꯎ-ꯑꯎ ꯄꯥꯝꯃꯛꯀꯅꯤ ꯍꯥꯏꯖ‌ꯦ
ꯑꯎ-ꯑꯎ ꯄꯥꯝꯕ ꯍꯥꯏꯗꯤ ꯄꯣꯠ-ꯆꯩ ꯀꯔꯤ ꯀꯔꯥꯒꯤ ꯋꯥꯅꯤꯗ ꯑꯗꯨꯗꯩ ꯑꯗꯩ ꯑꯩ ꯇꯟꯗꯅ ꯆꯠꯇ꯭ꯔ‌ꯦ
ꯅꯪ ꯑꯎ-ꯑꯎ ꯄꯥꯝꯕꯗ‌ꯣ ꯄꯣꯠ-ꯆꯩꯩꯗ ꯃꯥꯟꯗ‌ꯦꯀꯣ
ꯀꯩꯗ ꯑꯗꯨꯗꯤ
ꯈꯜꯂꯣ ꯑꯗꯨꯝ ꯅꯁꯥꯅ
ꯏꯁ ꯌꯥꯔ‌ꯦ ꯅꯪꯖ‌ꯨ ꯑꯩꯅ ꯃꯇꯝ ꯈꯔ ꯅꯃꯥꯟꯅꯕꯤꯗꯨꯗ ꯈꯥꯏꯔꯝꯕꯒꯤꯗꯃꯛ ꯇꯔ ꯅꯪꯅ ꯑꯗꯨ ꯍꯥꯏꯔꯛꯏꯖ‌ꯦ
ꯑꯣꯏꯗꯣꯏꯅꯦ
ꯑꯣꯏꯗꯣꯏꯅꯦ
ꯑꯥ
ꯐꯠꯖꯩꯌ‌ꯦ ꯑꯩꯅꯐꯠ ꯈꯥꯏꯍꯥꯏꯔꯝꯕꯅꯤ ꯑꯗꯩꯗꯤ ꯁꯨꯝ ꯅꯨꯡꯉꯥꯏꯔꯛꯇ꯭ꯔꯕ ꯃꯥꯏꯒꯤ-ꯃꯥꯏ ꯅꯨꯄꯥ ꯀꯥꯏꯅꯔꯣ ꯑꯩꯒ ꯀꯣꯏꯅꯔꯖ‌ꯦꯅ ꯇꯧꯕꯅꯤ ꯃꯑꯣꯟꯗꯒꯤ
ꯐꯔꯦ-ꯐꯔꯦ ꯑꯩꯈꯣꯏꯗꯗꯤ ꯍꯥꯏꯗꯣꯛꯇꯦꯗ ꯑꯩꯈꯣꯏꯅ ꯈꯪꯕꯩ ꯋꯥꯅꯤ ꯑꯩꯈꯣꯏꯗꯗꯤ ꯍꯥꯏꯗꯣꯛꯇꯦꯕ
ꯑꯥ ꯑꯗꯨꯗꯤ ꯁꯨꯝ ꯍꯥꯏꯗꯕ ꯑꯣꯔꯝꯒꯅꯤ ꯑꯇꯩꯇꯩ ꯀꯩꯗꯤ ꯍꯥꯏ
ꯈꯪꯗꯦ ꯍꯥꯏꯗꯤ ꯑꯗꯨꯃꯥꯏꯅ ꯆꯠꯃꯤꯟꯅꯖ‌ꯦ ꯇꯍꯥꯏ ꯑꯩꯗ‌ꯣ ꯀꯤꯖꯩ ꯍꯥꯏꯌ‌ꯦ ꯑꯗꯨ ꯈꯛꯇꯅꯦ
ꯑꯩꯅꯦ ꯈꯥꯏꯕꯅ‌ꯦ ꯐꯖꯅ ꯅꯤꯁꯥꯗꯣ ꯀꯣꯏꯒ ꯀ ꯑꯗꯨꯗꯥꯏ ꯃꯇꯝꯗꯗꯤ ꯃꯥ ꯄꯥꯏꯕꯨ ꯄꯥꯏꯅꯤꯡꯉꯝꯃꯣꯏ ꯍꯧꯖꯤꯛꯄꯨꯗꯤ ꯑꯗꯨ ꯃꯔꯛ ꯁꯛꯇ ꯑꯩꯅ ꯁꯨꯝ ꯀꯩꯅꯣꯒꯨꯝ ꯂꯩꯕꯗ ꯇꯧꯕꯁꯨ ꯌꯥꯎꯋꯦ ꯇꯧꯗꯕꯁꯨꯎꯋꯦ ꯑꯗꯨꯒꯨꯝꯕꯗꯕꯨꯗꯤ ꯑꯗꯨꯝ ꯄꯥꯏꯔꯤ
ꯃꯥꯅꯤ ꯀꯄ